ꯑ ꯍꯣ ꯍꯣ ꯇꯥꯏ ꯇꯥꯏ ꯇꯥꯏ ꯇꯥꯏ ꯑꯩ ꯑꯩꯒꯤꯗꯤ ꯇꯥꯗꯕ꯭ꯔꯣ
ꯅꯪꯒꯤꯟꯗ ꯋꯥ ꯐꯠꯇꯕ ꯃꯥꯜꯂꯦ ꯅꯪꯒꯤ ꯈꯣꯟ ꯁꯦꯡꯅꯁꯤ ꯇꯥꯕꯣ
ꯑꯣ ꯇꯥꯏꯌꯦ ꯇꯥꯏꯌꯦ ꯍꯥꯏꯗꯤ ꯇꯥꯏꯌꯦ ꯇꯥꯏꯌꯦꯦꯕ꯭ꯔꯣ
ꯅꯪꯤꯈꯣꯣꯟꯇꯕ ꯌꯥꯗꯦꯅꯦ
ꯑꯁ ꯀꯔꯤꯌꯔꯐ ꯑꯗꯤ ꯐꯁ ꯇꯔꯦ
ꯅꯪ ꯅ ꯋꯥꯅꯔ ꯅꯪ ꯏ ꯇꯔ ꯇꯔ ꯇꯔ ꯇꯔ ꯇꯋꯥꯋꯥ
ꯑꯣ ꯉꯀꯣ
ꯍꯧꯖꯤꯛ ꯍꯧꯖꯤꯛꯇꯤ ꯍꯧꯖꯤꯛ ꯈꯔ ꯐꯥꯔꯕꯣ ꯑꯥ ꯅꯠꯇꯦ ꯅꯠꯇꯦ ꯑꯩꯒꯤ ꯃꯈꯣꯟ ꯇꯥꯕ ꯍꯧꯖꯤꯛ ꯈꯔ ꯐꯕ꯭ꯔꯣꯕ ꯍꯥꯏꯕ
ꯑꯣ ꯅꯪ ꯅꯪꯒꯤ ꯑꯩꯈꯣꯏ ꯇꯥꯕꯤ ꯑꯃꯅꯦ
ꯑꯁ ꯑꯗꯨꯗꯤ ꯅꯦꯠꯋꯥꯛ ꯁꯤꯕ ꯅꯦꯠꯋꯥꯛꯅꯔ ꯀꯔꯤꯅꯔ ꯀꯩꯝ ꯇꯥꯗ꯭ꯔꯦꯅꯦ
ꯀꯔꯤ ꯇꯧꯧꯕꯅꯣ
ꯑ ꯑꯁꯕ ꯇꯨꯝꯂꯒ ꯍꯧꯒꯠꯂꯒ ꯂꯩ ꯍꯧꯖꯤꯛ ꯈꯖꯤꯛ ꯈꯛꯇꯅ ꯅꯗꯦ
ꯑꯁ ꯑꯩꯁꯨ ꯑꯗꯨꯝ ꯂꯩꯗꯦ ꯌꯨꯝꯗ ꯁꯥꯕꯒꯤ ꯌꯥꯔꯦ
ꯍꯣꯏ ꯑꯁ ꯑꯩꯁꯨꯅꯦ ꯁꯥꯕꯁꯦ ꯐꯦꯟ ꯃꯈꯥꯗ ꯇꯨꯝꯂꯒ ꯍꯧꯆꯅ ꯁꯨꯗꯉꯥꯏꯔ
ꯊꯛ ꯊꯕꯛ ꯁꯨ ꯊꯕꯛ ꯇꯧ ꯃꯥꯜꯂꯦꯅꯦ ꯅꯪꯁꯦ
ꯑꯣ ꯊꯕꯛ ꯁꯣꯏ ꯌꯥꯗꯦ ꯑꯩ ꯅꯨꯡꯁꯥ ꯁꯝꯃꯥꯟꯕꯒ
ꯑꯣ ꯀꯔꯁꯟꯅ ꯀ ꯏꯕꯁ
ꯌꯨꯝꯗ ꯑꯗꯨꯝ ꯇꯨꯝꯂꯒ ꯆꯥꯔꯒ ꯑꯗꯨꯝ ꯂꯩꯗ ꯊꯕꯛ ꯆꯠꯄ ꯌꯥꯗꯦ ꯁ ꯁꯃꯜ ꯃꯒꯤꯀꯣ
ꯣꯜꯕ꯭ꯔꯣꯅꯨꯡꯁꯤ ꯣ ꯌꯦꯡꯕ꯭ꯔꯣ
ꯍꯜꯂꯣ ꯍꯜꯂꯣ ꯑ ꯕꯣꯜ ꯌꯦꯡꯕ꯭ꯔꯥ
ꯍꯣꯏ ꯕꯣ ꯌꯦꯡꯉꯦ
ꯑꯥ
ꯑꯗꯨꯅꯗꯣ ꯉꯝꯈ꯭ꯔꯦꯅ ꯉꯁꯤꯒꯤꯗꯤ
ꯑ
ꯑꯩ ꯑꯇꯣꯞꯄ ꯌꯦꯡꯗꯦ ꯔꯣꯅꯥꯜꯗꯣꯒꯨꯝꯕ ꯃꯦꯁꯤꯒꯨꯝꯕ ꯅꯃꯒꯨꯝꯕ ꯈꯔꯄ ꯌꯦꯉꯦ
ꯑꯁ ꯃꯇꯝꯁꯤꯅꯀꯣ ꯊꯦꯡ ꯊꯦꯡꯅꯁꯨ ꯁꯨꯅꯕꯒꯤ ꯑ ꯏ ꯋꯥꯗꯤ ꯋꯥꯑ ꯍꯥꯏ
ꯅꯪ ꯀꯅꯥ ꯁꯣꯄꯣꯔ ꯇꯣꯕ
ꯑꯩ ꯑꯩꯁꯦ ꯑꯔꯖꯦꯟꯇꯤꯅꯥ ꯁꯄꯣꯔꯠ ꯇꯧꯋꯦ ꯏꯁꯄꯦꯟ ꯁꯄꯣꯔꯠ ꯇꯧꯋꯦ ꯭ꯔꯥꯖꯤꯜ ꯁꯄꯣꯔꯠ ꯇꯧꯋꯦ
ꯐꯤꯁ ꯅ ꯇꯕꯥ
ꯍ ꯑꯗꯣ ꯃꯦꯟꯗꯦ ꯑꯔꯖꯦꯟꯇꯤꯅꯥꯅꯦꯗ
ꯑꯣꯁꯦ ꯑꯔꯖꯦꯟꯇꯤꯅꯥ ꯐꯅꯤꯒꯔꯤꯅ
ꯑꯁ ꯑꯗꯨꯗꯤ
ꯄꯨꯡ ꯑꯍꯨꯝꯗ ꯂꯩꯦ ꯍꯥꯏꯕ ꯅꯠꯇ꯭ꯔꯣ ꯐꯦꯟ ꯑꯦ ꯑꯥꯔꯖꯦꯟꯇꯤꯅꯥ
ꯑꯍꯣ ꯃꯈꯥꯗ ꯂꯩꯅꯦ ꯉꯁꯤ ꯉꯁꯤꯗꯤ ꯉꯝ ꯉꯁꯤꯗꯤ ꯉꯝꯗꯤꯦ ꯉꯝꯗꯣꯏ ꯃꯥꯜꯂꯦꯗ
ꯀꯔꯤꯒꯤꯦ
ꯑ ꯍꯥꯏꯗꯤ ꯑꯄꯣꯅꯦꯟꯗ ꯌꯥꯝ ꯀꯟꯕꯗꯤ ꯅꯠꯇꯗꯤ ꯅꯠꯇꯦꯕ ꯑꯗꯨ ꯍꯥꯏꯕꯗꯤ ꯉꯝꯗꯦꯀꯣ ꯐꯨꯠꯕꯣꯜꯅꯤꯅ ꯍꯟꯗꯛ ꯄ꯭ꯔꯣꯇꯤꯝ ꯐꯥꯖꯗꯕꯅ ꯑꯗꯨꯝ ꯉꯝꯂꯒ ꯂꯩꯔꯦ
ꯎꯝ ꯎꯝ ꯈꯪꯗꯔ ꯀ ꯅꯅꯨꯡ ꯉꯝꯒꯦꯔꯥ ꯁꯤꯒꯤ
ꯑ ꯄꯣꯔꯇꯨꯒꯜ ꯉꯝꯂꯒ ꯉꯁꯤ ꯑꯥꯔꯖꯦꯟꯇꯤꯅꯥ ꯄꯨꯗꯤ ꯏꯀꯥꯏꯅꯤꯍꯦ
ꯀꯥꯏ ꯉꯝꯒꯅꯤ ꯀꯔꯤꯅ ꯑꯣꯏ
ꯑꯗꯨ ꯑꯗꯨ ꯉꯝꯅꯤ ꯉꯝꯅꯤꯗꯪ
ꯉꯝꯃꯤ ꯍꯣꯏ ꯀꯅꯥ ꯀꯅꯥ ꯐꯥꯏꯅꯜ ꯃꯦꯆ ꯇꯁ ꯃꯥꯒꯔꯥꯁ ꯏꯅꯤ ꯍ
ꯗꯤ ꯐ꯭ꯔꯥꯟꯁ ꯅꯀꯥꯗꯥꯗ ꯃꯦ ꯐ꯭ꯔꯥꯟꯁ
ꯍꯣꯏ ꯄꯁꯤ ꯌꯥꯝ ꯀꯜ ꯂꯩ ꯃꯣꯏꯒꯤ ꯀꯔꯤ ꯍꯥꯏꯁꯤꯔꯥ ꯃꯣꯏꯗꯤ ꯌꯥꯝ ꯗꯤꯀꯦꯠ ꯇꯧꯕ
ꯎꯝ ꯍ ꯍ ꯑꯁ ꯑꯗꯨꯒ ꯌꯥꯝ ꯀꯩꯅꯣ ꯆꯍꯤꯁꯨ ꯌꯥꯝ ꯌꯥꯝꯕ ꯀꯩꯅꯣ ꯌꯥꯝꯗꯕ ꯉꯥꯛꯇꯅꯦꯕ ꯇ꯭ꯋꯦꯟꯇꯤ ꯊꯥꯔꯇꯤ ꯁꯨꯗꯕ ꯌꯥꯝꯃꯦꯕ ꯀꯣ ꯃꯣꯏꯗꯤ ꯑꯗꯨꯒꯤ ꯌꯥꯡ ꯑꯥ ꯑꯗꯨꯒꯤ ꯌꯥꯡꯕꯗꯣ
ꯎꯝ
ꯑꯥꯔꯖꯦꯟꯇꯤꯅꯥ ꯈꯣꯏꯗꯤ ꯑꯗꯨꯝ ꯐꯖꯕ꯭ꯔ ꯑꯍꯥꯟꯕꯁꯨ ꯌꯥꯝ ꯂꯩꯌꯦꯗꯅ
ꯍꯣꯏ ꯍꯖꯤ ꯑꯪꯒ
ꯉꯁꯤ ꯑꯩꯈꯣꯏꯁꯨ ꯑꯗꯨꯝ ꯐꯖꯔꯤ ꯕꯠ ꯃꯣꯏꯁꯨ ꯑꯉꯥꯡꯒꯨꯝꯅꯗꯤ ꯁꯥꯟꯅꯕ ꯉꯝꯗ꯭ꯔꯦꯕ ꯏꯌꯥꯡ ꯗ꯭ꯔꯦꯕ ꯎꯝ
ꯎꯝ ꯃꯁꯤꯁꯤ ꯔꯔꯤꯅꯣꯗꯣ ꯣ ꯀꯌꯥꯁꯪ꯭ꯔꯥ
ꯋꯥ ꯑꯃꯥꯈꯇꯅꯦꯗ
ꯑꯃꯈꯛꯇ ꯄꯦꯅꯥꯜꯇꯤꯔꯣ
ꯑꯗꯨꯁꯨ ꯄꯦꯅꯥꯜꯇꯤꯅꯦ ꯍꯣꯏ
ꯑꯗ ꯅ ꯗꯣꯁ ꯒꯇꯦꯅ ꯄꯤ ꯀꯠꯇ
ꯑ
ꯅꯪ ꯌꯨꯝ ꯄꯥꯟꯈ꯭ꯔꯕꯣ ꯌꯨꯝ ꯂꯩꯔꯕꯣ
ꯑꯁꯁꯨ ꯄꯥꯟꯗ꯭ꯔꯦ ꯍꯥꯏ ꯅꯨꯄꯤꯁꯨ ꯊꯤꯕ ꯍꯥꯎꯗ꯭ꯔꯤꯗ
ꯑꯦꯁ ꯁꯊꯤꯔꯤ
ꯐꯤꯁꯦ ꯊꯤꯅꯤꯡꯗ꯭ꯔꯦꯅꯦꯗꯤ
ꯊꯤꯕꯨꯗꯤ ꯂꯩꯒꯅꯤ
ꯂꯩ ꯂꯩꯇ꯭ꯔꯤ ꯂꯩꯇ꯭ꯔꯤ ꯑꯗꯨꯅꯦ
ꯏ ꯌꯦꯔ ꯏꯒꯅ
ꯑꯁ ꯅꯨꯄꯤ ꯑꯩꯈꯣꯏꯅ ꯄꯥꯝꯕ ꯂꯩꯇ꯭ꯔꯒ ꯐꯖꯥꯕꯣ ꯎꯗ꯭ꯔꯔꯤꯅꯦ ꯍꯟꯖꯥꯁꯦ ꯈꯪ ꯅꯨꯄꯤ ꯈꯪꯕ ꯂꯩꯥꯏꯕ ꯄ꯭ꯔꯣ ꯆꯃꯕ ꯂꯩꯥꯏꯗꯗꯤ ꯐꯖꯕ ꯑꯩꯒꯤ ꯔꯤꯂꯦꯇꯤꯞꯁꯀꯨꯝ ꯃꯆꯥꯛ ꯑꯃ ꯂꯩꯌꯦ ꯍꯥꯏꯔꯗꯤ
ꯀꯗꯖ
ꯑꯗꯣ ꯐꯥꯎꯔꯦꯟ ꯋꯥꯠꯆꯦꯠꯇ
ꯀꯅ ꯇꯉꯗ
ꯑ ꯍꯣꯏ
ꯑꯁ ꯅꯪ ꯀ꯭ꯂꯥꯁ ꯀꯌꯥꯗ ꯂꯣꯏꯔꯕꯣ
ꯑꯩ ꯀꯣꯂꯦꯁ ꯀꯥ ꯑꯂ ꯏ ꯭ꯔꯣꯗꯦ
ꯑꯩ ꯑꯩꯁꯨ ꯀꯨꯂꯦꯖ ꯀꯔꯔꯦ
ꯑ ꯍꯣꯏ ꯑꯗꯨ ꯂꯝꯄꯥꯛꯇ ꯂꯩꯕ꯭ꯔꯣ ꯆꯤꯡꯅ ꯂꯩꯕ꯭ꯔꯣ
ꯍꯥꯥ
ꯂꯝꯄꯥꯛꯇ ꯂꯩꯕ꯭ꯔꯥ ꯆꯤꯡꯗ ꯂꯩꯕ꯭ꯔꯥ
ꯑꯩ ꯆꯤꯡꯒ ꯂꯩꯑꯦ ꯏꯝꯐꯥꯜꯗ ꯀꯂꯦꯁꯀꯥꯥꯟꯉꯥꯏ ꯂꯥꯛꯄ ꯂꯥꯛꯇ꯭ꯔꯤꯗ ꯍꯧꯖꯤꯛꯇꯤ
ꯑꯣ
ꯑꯩꯈꯣꯏ ꯁꯨꯝꯕ ꯕ꯭ꯔꯦꯟ ꯂꯩꯕꯅꯤꯅꯀꯣ
ꯑꯇꯣꯗꯤ ꯑ ꯑꯗꯨꯗꯤ ꯑꯩꯅ ꯆꯍꯤ ꯈꯔ ꯌꯥꯝꯃꯒ ꯗꯧ ꯃꯥꯂꯦ
ꯑꯩꯈꯣꯏꯗꯤ ꯑꯉꯥꯡꯅꯦ
ꯑꯣ ꯑ ꯍꯣꯏ ꯃꯥꯅꯦꯅꯦ ꯑꯗꯨꯗꯤ ꯌꯥꯝ ꯋꯥ ꯂꯤꯗ
ꯑꯩ ꯑꯩ ꯇ꯭ꯋꯦꯟꯇꯤ ꯋꯥꯟ ꯏꯌꯥꯔꯁ ꯅꯪꯗꯤ
ꯑꯁ ꯑꯩꯗꯤ ꯊꯥꯔꯇꯤ ꯌꯥꯎꯒꯦ ꯇꯧꯔꯦ ꯌꯥꯎꯗꯤ ꯌꯥꯎꯗ꯭ꯔꯦ
ꯑꯣ ꯑꯗꯨꯗꯤ ꯀꯩ ꯍꯥꯏꯁꯤꯔꯥ ꯑꯩꯈꯣꯏ ꯑꯩꯈꯣꯏꯗꯒꯤ ꯍꯦꯟꯅ ꯋꯥꯡꯉꯤꯅꯤ
ꯑ ꯍ ꯍ ꯑ
ꯅꯣꯏ ꯅꯪ ꯕꯦꯂꯤꯗ ꯂꯩꯕ꯭ꯔꯥ ꯑꯗꯣ ꯍꯤꯜꯗ ꯂꯩꯕ꯭ꯔꯥ
ꯑꯗꯨꯗꯤ ꯍꯣꯏ ꯂꯝꯪꯄꯥꯎꯗ ꯂꯩꯑꯦ
ꯑꯣ ꯅꯣꯡꯣꯡ ꯆꯨꯕ꯭ꯔꯥ
ꯅꯣꯡꯁ ꯆꯨꯗꯗ ꯆ ꯅꯧ ꯁꯥ ꯁꯥꯗꯦ ꯀꯣ ꯑꯗꯨ ꯌꯥꯝ ꯀ꯭ꯂꯥꯎꯗꯤ ꯑꯣꯏꯔꯒ ꯂꯩ
ꯑꯣ ꯑꯣ ꯈꯔꯁꯨ ꯑꯗꯨꯝ ꯂꯩ
ꯑ
ꯑꯗꯣ ꯑꯁ ꯁꯥꯗꯦꯁꯑ
ꯍꯣꯏ ꯑꯁꯇꯩꯗ ꯁꯔꯗ ꯆꯤꯡꯗꯨ ꯁꯥꯔꯗꯤ ꯑꯩꯈꯣꯏꯗ ꯈꯜꯂꯅꯦ
ꯑꯦꯍꯦꯁ ꯅ ꯑꯗꯨꯗꯤ ꯅꯣꯏ ꯅꯨꯡꯉꯥꯏꯔꯝꯅꯤꯅꯦ ꯑ
ꯑꯁ ꯌꯦꯟ ꯇꯥꯗ꯭ꯔ ꯌꯨꯝ ꯆꯠꯅꯤꯡꯕꯣ ꯂꯩꯕꯅꯦ ꯍꯣꯁꯇꯦꯜ ꯂꯩꯗ ꯍꯣꯁꯇꯦꯜ ꯂꯩꯌꯦꯕ
ꯀꯁꯀꯔ
ꯑꯥ ꯑꯩꯁꯦ ꯀꯩꯅꯣ ꯃꯦꯗꯤꯀꯦꯜꯒꯤꯀꯣ
ꯑꯣ ꯃ
ꯍꯥꯥ
ꯅꯪ ꯀꯔꯤ ꯀꯔꯤ ꯏꯁ ꯏꯁꯄꯦꯁꯁ ꯇꯧꯅꯤꯡꯉꯥꯏꯔ
ꯏꯁꯄꯤꯁꯂꯤꯦꯁꯤ ꯇꯧꯗ꯭ꯔꯔꯤ
ꯑꯣ ꯁꯤꯒ ꯊꯒ ꯁꯨꯔꯦ ꯑꯣ ꯁꯤꯍꯤ ꯃꯔ ꯑ ꯆꯗ ꯄꯥꯎꯅꯤꯡꯉ ꯀꯨꯏꯗ꯭ꯔꯦꯅꯦ ꯗꯣ ꯇꯔ ꯇꯧꯔꯅꯤꯅꯦ
ꯑ ꯍꯣꯏ ꯑꯁ ꯍꯟꯗꯛ ꯀꯩꯅꯣ ꯁꯝꯃꯔ ꯕ꯭ꯔꯦꯛ ꯄꯤꯔꯨꯒꯦꯀꯣ ꯌꯨꯝꯁꯨ ꯏꯔꯥꯎꯅ ꯆꯠꯄ ꯅꯨꯡꯉꯥꯏꯇꯕꯗꯣ
ꯑꯣ ꯍꯣꯏ ꯍꯣꯏ
ꯀꯣꯂꯦꯖꯁꯨ ꯀꯥꯗ꯭ꯔꯦ ꯌꯨꯝꯁꯨ ꯆꯠꯇ꯭ꯔꯦ ꯑꯗꯨꯒꯤ ꯑꯁ ꯑꯁꯤ ꯑꯩꯒꯤ ꯑꯟꯇꯤ ꯑꯃꯅ ꯇ꯭ꯔꯥꯏ ꯇꯧ ꯍꯥꯏꯔꯒꯦ ꯇ꯭ꯔꯥꯏ ꯇꯧꯔ ꯂꯩꯅꯤꯗ ꯇꯄ ꯆꯅꯤꯡꯉꯥꯏ ꯍꯥꯏꯂꯒ ꯎꯝ ꯍꯣꯏ ꯍ ꯍ
ꯆꯍꯤ ꯑꯃꯗ ꯀꯌꯥ ꯑꯦꯁꯇꯤꯃꯦꯁꯟꯗꯣ ꯀꯌꯥ ꯀꯌꯥ ꯆꯪꯕ꯭ꯔꯥ
ꯍꯧꯖꯤꯛꯇꯗꯤ ꯇꯂꯞ ꯆꯥꯗ꯭ꯔꯤꯗ ꯑꯩꯈꯣꯏ
ꯑ ꯅꯠꯇꯦ ꯑꯩꯅ ꯍꯥꯏꯕꯗꯤ ꯅꯣꯏ ꯅꯣꯏꯒꯤ ꯑ ꯏꯟꯁꯇꯣꯜꯃꯦꯟꯒꯨꯝꯕ ꯀꯔꯤ ꯀꯔꯤꯗꯣ ꯑꯗꯣ ꯀꯌꯥ ꯀꯌꯥ ꯆꯪꯕ꯭ꯔꯣ ꯍꯥꯏꯕꯅꯦ
ꯑꯣ ꯑꯩꯅ ꯀꯥꯕꯒꯤ ꯃꯃꯟꯗ꯭ꯔꯥ
ꯎꯝ ꯍꯣꯏ
ꯑ ꯑꯩꯁꯦ ꯑꯩꯗꯤꯦ ꯒꯣꯔꯃꯦꯟꯒꯤ ꯒꯣꯔꯃꯦꯟꯒꯤ ꯇꯧꯕꯅꯤꯅꯀꯣ ꯎ ꯐꯥꯔꯁ ꯏꯌꯥꯔꯗ ꯐꯣꯔꯇꯤ ꯐꯥꯏꯚ ꯊꯥꯎꯖꯟꯒꯨꯝꯕ ꯑꯦꯗꯃꯤꯁꯟꯗ ꯆꯣꯡꯉꯦ ꯁꯦꯀꯦꯟ ꯏꯔ ꯇ꯭ꯋꯇꯤ ꯁꯚꯦꯟ ꯊꯥꯔꯠ ꯏꯔꯗꯁꯨ ꯇ꯭ꯋꯦꯟꯇꯤ ꯁꯕꯦꯟ ꯑꯗꯣ ꯐꯥꯏꯅꯦꯜ ꯏꯔꯗꯅ ꯅꯥꯏꯟꯇꯤꯟ ꯑꯃ ꯂꯧꯥꯛꯋꯦ ꯑꯗꯣ ꯄ꯭ꯔꯥꯏꯚꯦꯠ ꯑꯃ ꯑꯣꯏꯔꯗꯤ ꯆꯍꯤ ꯑꯃꯗ
ꯋꯥꯪꯅꯤꯍꯩ
ꯍꯣꯏ ꯄ꯭ꯔꯥꯏꯚꯦꯠꯁꯨ ꯃꯅꯤꯄꯨꯔꯗꯗꯤ ꯏꯁꯇꯦꯠ ꯀꯣꯇꯥ ꯑꯗꯨꯒ ꯃꯦꯅꯦꯖꯃꯦꯟ ꯀꯣꯇꯥ ꯍꯥꯏꯕ ꯂꯩꯌꯦꯕꯀꯣ ꯑꯗꯨ ꯃꯦꯅꯦꯖꯃꯦꯟ ꯀꯣꯇꯥꯥꯗꯅ ꯅꯥꯏꯟꯇꯤꯟ ꯂꯥꯛꯁ ꯂꯧꯋꯦ ꯆꯍꯤ ꯑꯃꯗ ꯑꯗꯨ ꯁꯇꯦꯠ ꯀꯠꯇꯗꯅ ꯐꯥꯏꯚ ꯂꯥꯛꯁ ꯂꯧꯋꯦ
ꯑꯣ
ꯄꯚꯦ ꯇꯃꯥꯡ ꯑꯝꯗ ꯇꯈꯣꯏ
ꯍꯣꯏꯗ ꯑꯩꯈꯣꯏ ꯑꯩꯈꯣꯏꯗꯤ ꯒꯣꯔꯃꯦꯟ ꯁ꯭ꯀꯨꯜꯒꯨꯝꯕꯗ ꯇꯝꯒꯗꯕꯅꯤꯗ
ꯎꯝꯃꯦꯦꯟ ꯅꯠꯇ꯭ꯔꯗꯤ ꯉꯝꯗꯦꯗ
ꯑꯣ ꯐꯔꯦ ꯐꯔꯦ ꯑꯗꯨ ꯑꯗꯨ ꯃꯔꯥꯡ ꯃꯔꯥꯡ ꯑꯗꯨ ꯑꯗꯨꯝ ꯄꯥꯐꯟꯅꯁꯤꯦꯀꯣ
ꯍꯣꯏ ꯍꯣꯏ ꯑꯗꯨ ꯍꯣꯏ ꯍꯣꯏ ꯑꯗꯨ ꯊꯝꯖ ꯊꯝꯃꯅ ꯈꯔ ꯉꯥꯏꯈꯤ ꯑ ꯃꯊꯟꯇ ꯊꯝꯕꯗꯣ ꯉꯥꯏꯁ ꯍꯥꯏꯕ
ꯍꯣꯏ
ꯎꯝ ꯎꯝ ꯊꯥꯕꯛ ꯌꯥꯝ ꯆꯤꯟꯕꯥ ꯃꯥꯂꯦ
ꯑꯩꯔꯣ ꯅꯠꯇꯦ ꯑꯁ ꯇꯨꯝꯃꯒ ꯂꯩꯔꯦ
ꯑ
ꯌꯨꯝꯗꯅꯦ ꯊꯕꯛ ꯇꯧꯗꯦ
ꯀꯨ ꯀꯨꯛ ꯀꯨ ꯀꯨꯛ ꯇꯕ ꯃꯈꯣꯟ ꯇꯥꯕꯒꯨꯝ ꯇꯧꯕ ꯑꯗꯨ ꯅꯠꯇꯕ ꯑꯃꯁꯨ ꯁꯨꯕ꯭ꯔꯥ ꯈꯟꯕ
ꯑꯍꯁ ꯐꯦꯟꯒꯤ ꯃꯈꯣꯟ ꯑꯣꯏꯔꯝꯒꯅꯤꯗ
ꯑꯣ ꯍꯣ ꯍꯣ ꯍꯣꯏ
ꯍꯥꯏꯕꯗꯤ ꯁꯥꯕꯅꯤꯅꯀꯣ
ꯑ ꯐꯦꯟꯒꯤ ꯃꯈꯣꯟ ꯃꯥꯂꯦꯕꯥ ꯑꯁ ꯑꯗꯨꯗꯤ ꯃꯩ ꯂꯇ꯭ꯔꯗꯤ ꯂꯩꯕꯁꯦ ꯌꯥꯔꯔꯣꯏꯅꯦ ꯁꯥꯕꯅ
ꯍꯣꯏ ꯑꯁ ꯂꯩꯕꯌꯥꯗꯦ ꯐꯝꯕꯌꯥꯗꯦ ꯇꯨꯝꯕ ꯐꯥꯎ ꯌꯥꯗꯦ ꯁꯃꯥꯟꯕꯥꯒꯤ
ꯍꯨꯃꯥꯡ ꯊꯣꯛꯄꯒ ꯑꯁ ꯌꯥꯗ꯭ꯔꯦꯗ ꯑꯗꯨ ꯅꯪꯗꯤ ꯂꯝꯄꯥꯛꯇꯁꯨ ꯑ ꯆꯤꯡꯗ ꯂꯩꯔꯒ ꯀꯩꯅꯣ ꯃꯩꯇꯩꯂꯣꯟ ꯌꯥꯝ ꯍꯥꯏꯌꯦꯅꯦ
ꯑꯩꯔꯣ ꯍꯩꯇꯦꯗꯥ ꯑꯗꯨꯝ ꯀꯔꯤꯍꯥꯏꯁꯤ꯭ꯔ ꯗ ꯗꯦ ꯀꯁ ꯁꯀꯜꯄꯗ ꯍꯥꯏꯕ ꯈ ꯪꯕ
ꯃꯩꯇꯩ ꯀꯩꯅꯣ ꯃꯩꯇꯩꯒꯤ ꯃꯨꯚꯤꯒꯨꯝꯕ ꯌꯥꯝ ꯌꯦꯡꯕ ꯃꯥꯜꯂꯦꯀꯣ
ꯑꯩꯔꯣ ꯍꯥꯏ ꯑꯗꯨꯒꯨꯝꯕ ꯏꯟꯇꯔꯦꯁ ꯂꯩꯇꯦ ꯑꯥꯏ
ꯍꯩꯇꯕ꯭ꯔꯥ ꯑꯗꯨꯗꯤ ꯐꯅꯤ ꯑꯁ ꯑꯩꯗꯤ ꯀꯩꯅꯣ ꯆꯤꯡꯅ ꯂꯩꯕ ꯀꯥꯟꯗ ꯀꯔꯤꯁꯨ ꯈꯪꯗꯕꯅꯦ ꯑꯁꯤ ꯂꯝꯄꯥꯛ ꯂꯥꯛꯄ ꯀꯥꯟꯗꯅ ꯈꯪꯕꯅꯦ
ꯅꯪ ꯆꯥꯍꯤ ꯀꯌꯥ ꯁꯨꯔꯦ ꯗꯤꯂꯤꯗ ꯂꯩꯕ
ꯗꯦꯂꯤꯗ ꯂꯩꯕꯁꯦ ꯆꯍꯤ ꯀꯣ ꯉꯥꯏꯈꯣꯀꯣ ꯆꯍꯤ ꯇꯔꯨ ꯇꯔꯦꯠ ꯑꯔꯥꯎꯟ ꯁꯚꯦꯟ ꯑꯩꯠ ꯁꯨꯔꯦ ꯑꯩꯠ ꯃꯥꯜꯂꯦ ꯑꯩꯠ ꯅꯥꯏꯟ ꯑꯥꯗꯣꯥ ꯑꯩꯠ ꯅꯥꯏꯟ ꯂꯩꯔꯒ ꯌꯥꯝ ꯍꯥꯏꯕ ꯑꯣꯏꯗ꯭ꯔꯤꯕ ꯗꯦꯜꯂꯤꯗ ꯂꯩꯔꯥꯁ ꯎꯝ ꯗꯦꯜꯂꯤꯗ ꯂꯩꯔꯁꯨ ꯀꯩꯅꯣ ꯆꯍꯤ ꯑꯥ ꯆꯍꯤ ꯍꯥꯏꯌꯦ ꯆꯤꯡꯒꯤ ꯃꯤꯒꯨꯝꯕ ꯈꯛꯇ ꯄꯨꯟꯕꯒꯤꯀꯣ
ꯑ ꯍꯣꯏ ꯍꯩꯔꯛꯅꯤꯍꯦ
ꯍꯣꯏ ꯍꯥꯏꯗꯤ ꯍꯥꯏꯔꯛꯀꯅꯤ
ꯑꯩꯁꯨ ꯑ ꯀꯩꯍꯥꯏꯁꯤꯔꯥ ꯗꯦꯂꯤꯗ ꯄꯥꯛ ꯂꯩꯔꯕꯒꯤꯀꯣ ꯍꯣꯁꯇꯦꯜꯍꯄꯠ ꯆꯠꯄ
ꯎꯝ ꯍ ꯍ ꯑꯗꯨꯣ ꯍꯣꯁꯇꯦꯜꯗ ꯃꯩꯇꯩꯂꯣꯟꯗ ꯉꯥꯡꯕ꯭ꯔꯣ
ꯍꯥꯥ ꯁꯣꯁ ꯌꯥ ꯑꯗꯨꯗꯤ ꯏꯁꯇꯥꯔꯤꯛꯅꯦ ꯏꯪꯂꯤꯁ ꯈꯛꯇꯅꯦ
ꯑꯗꯨꯗꯤ ꯏꯪꯂꯤꯁ ꯌꯥꯝ ꯍꯥꯏꯔꯝꯃꯅꯤꯅꯦ
ꯍꯩꯇꯦꯗꯥ
ꯑꯣꯠꯇꯦ ꯗꯤꯑꯟꯗ
ꯑꯣ ꯗꯤꯑꯦꯝꯗꯀꯣ
ꯎꯝ ꯗꯤꯑꯦꯝꯗ ꯂꯩꯔꯒꯥ ꯑ ꯀꯔꯤ ꯍꯥꯏꯕ꯭ꯔ ꯍꯣꯁꯇꯦꯜ ꯑꯃ ꯃꯃꯤꯡ ꯐꯥꯎ ꯈꯪꯗꯕꯣ ꯒꯣꯔꯔꯃꯦꯟ ꯍꯣꯁꯇꯦꯜꯗꯀꯣ ꯗ ꯂꯩꯕ ꯑꯁꯤ ꯏꯝꯐꯥꯜꯗꯁꯨ ꯍꯣꯁꯄꯤꯇꯦꯜꯒꯨꯝꯕ ꯀꯔꯤ ꯀꯔꯤ ꯌꯥꯝ ꯂꯩ ꯒꯃꯦꯟ ꯀꯣ
ꯎꯝ ꯍ ꯍꯣꯏ ꯃꯥꯅꯦ ꯂꯩ ꯑꯗꯨ
ꯈꯣꯏꯅ ꯀꯔꯤ ꯍꯥꯏꯁꯤꯔ ꯑꯗꯨꯒꯨꯝꯕꯗꯨ ꯏꯝꯄꯣꯔꯇꯦꯟ ꯂꯧꯍꯟꯗꯕ ꯂꯧꯕꯤꯗꯕ
ꯑꯁ ꯅꯝꯐꯨꯅ ꯂꯩꯗꯅꯤꯗ ꯍꯣꯁꯇꯦꯜ ꯂꯩꯕꯁꯨ ꯋꯥꯔꯦꯗ ꯑꯩꯈꯣꯏꯅ ꯆ ꯍꯥꯎꯕꯨꯁꯨꯣ ꯄꯥꯟꯗꯅ ꯂꯒ ꯈꯔꯣ ꯂꯩꯃꯦ
ꯋꯥꯗ꯭ꯔꯗꯤ ꯀꯩ ꯍꯥꯏꯁꯦ ꯀꯣꯂ ꯇꯤꯁꯨꯣ ꯐꯪꯉꯨꯗ꯭ꯔꯦ
ꯀꯥꯏꯅ
ꯁꯜꯕꯤꯀꯦ ꯗꯤꯒ꯭ꯔꯤ ꯁꯂꯕ ꯉꯝꯗꯦ ꯉ ꯋꯥꯗ꯭ꯔꯗꯤꯒꯣ
ꯀꯦꯔꯤꯔ ꯀꯗ ꯈꯥꯗꯗ
ꯑ ꯏꯆꯤꯟꯜꯅꯥꯎ ꯀꯌꯥ ꯂꯩꯕ꯭ꯔꯣ ꯕ꯭ꯔꯣꯗꯦ
ꯑꯩꯔꯣ ꯃꯉꯥ ꯑꯩꯅ ꯃꯤꯗ ꯑꯣꯏꯕ
ꯑꯗꯨꯗꯤ ꯑꯩꯈꯣꯏ ꯑꯇꯣꯟ ꯑ ꯈ꯭ꯔꯣ ꯑꯩꯈꯣꯏ ꯑꯇꯣꯟꯕ ꯗꯦꯠꯁꯤ ꯀꯌꯥ ꯁꯨꯔꯦ
ꯑꯇꯣꯟꯗ ꯈꯪꯗꯦ ꯑꯃꯥ ꯑꯗꯨꯗꯤꯁꯤ ꯎꯝ ꯐꯣꯔꯇꯤꯟ ꯄꯣꯔꯇꯤꯟ ꯁꯣꯔꯣꯅꯤ ꯍ
ꯍꯣꯏꯇꯣꯟꯕꯨꯗꯤ ꯆꯍꯤ ꯊꯥꯔꯇꯤ ꯊꯥꯔꯇꯤ ꯊꯥꯔꯇꯤꯗꯤ ꯁꯨꯗ꯭ꯔꯤꯀꯣ
ꯍꯣꯏ ꯑꯩꯈꯣꯏꯗ ꯒꯦꯞ ꯈꯔ ꯈꯔꯗꯤ ꯂꯩꯕꯀꯣ
ꯑꯥ
ꯑꯩ ꯀꯜꯄꯤꯅꯤ ꯅꯨꯄꯥ ꯑꯩ ꯐꯦꯃꯤꯂꯤꯗ ꯄ꯭ꯔꯦꯁꯦꯁꯅꯦꯕ ꯑꯩꯁꯦ
ꯂꯨꯄꯥ ꯉ ꯐꯗꯅꯦꯕ ꯍꯜꯂꯣ
ꯍꯜꯂꯣ ꯇꯥꯏ ꯇꯥꯏ
ꯂꯨꯄꯥ ꯅꯪꯈꯛꯇꯅꯤ ꯍꯥꯏꯔꯣ
ꯍꯣꯏ
ꯑꯩꯈꯣꯏꯅ ꯅꯨꯄꯥ ꯉꯥꯛꯇ ꯅꯨꯄꯤ ꯂꯩꯇꯕ
ꯑꯁ
ꯑꯗꯨꯗ
ꯑꯉꯥꯡ ꯑꯣꯏꯔꯝꯗꯧꯗꯤ ꯏꯃꯥ ꯋꯥꯔꯝꯒꯅꯤꯗ ꯁꯇ ꯌꯒꯤꯦ ꯑꯉꯥꯡ ꯑꯉꯥꯡ ꯑꯉꯥꯡ ꯑꯣꯏꯕ ꯃꯇꯝꯗꯗꯤꯀꯣ
ꯎꯝ
ꯁꯤꯕ꯭ꯂꯤꯡꯁ ꯀꯌꯥ ꯂꯩꯕ꯭ꯔꯥ
ꯑꯩꯒꯤ ꯏꯅꯥꯎꯅꯨꯄꯥ ꯑꯍꯨꯝ ꯂꯩ ꯑꯩꯅꯈꯣꯏ ꯑꯍꯥꯟ ꯑꯣꯏꯕ
ꯑꯣ ꯑꯣ ꯑꯣ ꯐꯥꯏꯅꯦꯜ ꯇ ꯑꯇꯣꯟꯕꯗꯤ ꯀ꯭ꯂꯥꯁ ꯀꯌꯥ ꯀꯥꯔꯕ꯭ꯔꯥ
ꯑꯩꯒꯤ ꯍꯦꯛ ꯃꯈꯥ ꯂꯩꯕꯗꯤ ꯒ꯭ꯔꯦꯖꯨꯋꯦꯠ ꯂꯣꯏꯔꯦꯀꯣ
ꯑꯣ ꯑ
ꯑꯗꯨ ꯃꯈꯥꯗ ꯀ꯭ꯂꯥꯁ ꯇꯨꯋꯦꯜꯐ ꯑꯗꯨꯒ ꯑꯃꯗꯨꯅ ꯀ꯭ꯂꯥꯁ ꯀꯩꯅꯣ ꯍꯟꯗꯛ ꯄ꯭ꯂꯁ ꯅꯥꯏ ꯀꯥꯔꯂꯑ ꯌꯦꯡꯒꯦꯁꯇꯅ
ꯑꯣ ꯑꯣ ꯑꯣ ꯂꯣꯏꯅꯃꯛ ꯒꯣꯔꯃꯦꯟ ꯁꯥꯔꯚꯤꯁ ꯐꯪꯉꯗꯤ ꯑꯁ ꯐꯔꯅꯤꯅꯦ
ꯑꯁ ꯑꯗꯨꯗꯤ ꯋꯥꯒꯅꯤꯗ
ꯑꯦꯁ ꯉꯒꯅꯤꯗ ꯀꯔꯤꯅꯣ
ꯑꯟꯗꯒꯤ ꯒꯣꯔꯃꯦꯟꯗꯤ ꯒꯣꯔꯃꯦꯟꯁꯨ ꯃꯅꯤꯄꯨꯔꯗꯗꯤ ꯄꯩꯁꯥ ꯂꯩꯇ꯭ꯔꯗꯤ ꯄꯥꯡꯕꯨ ꯁꯨꯡꯝ ꯗꯦ
ꯍꯣꯏꯗ ꯄꯩꯁꯥꯅ ꯂꯧꯕꯅꯦ ꯁꯥꯔꯚꯤꯁ ꯐꯥꯎ
ꯑꯥ
ꯄꯩꯁꯥ ꯄꯤꯔꯒ ꯃꯣꯏ ꯃꯣꯏꯅ ꯑꯩꯈꯣꯏꯒꯤ ꯄꯩꯁꯥ ꯂꯧꯔꯒ ꯑꯩꯈꯣꯏꯒꯤ ꯄꯩꯁꯥꯗ ꯉꯣꯟꯗ ꯑꯩꯈꯣꯏꯗ ꯍꯟꯕꯅꯦꯕ
ꯎꯝ ꯃꯅꯦ ꯃꯥꯅꯦ
ꯃ ꯃꯣꯏ ꯅꯍꯉꯔꯕꯨ ꯎꯆꯦ ꯂꯈ ꯃꯉꯥ ꯂ ꯂꯥꯛ ꯃꯉꯥ ꯄ ꯍꯪꯗꯦ ꯂꯈ ꯀꯨꯟ ꯌꯥꯡꯈꯩ ꯑꯁ ꯑꯗꯨꯗꯤ ꯀꯗꯥ ꯍꯥꯏꯗꯒꯤ
ꯑꯗꯨꯗꯤ ꯑꯩꯈꯣꯏꯅ ꯋꯥꯏꯔꯒ ꯇꯧꯕꯗꯨꯣ ꯄꯩꯁꯥ ꯌꯥꯝꯃꯟ ꯑꯗꯨꯅ ꯏꯟꯇ꯭ꯔꯦꯁꯅ ꯍꯂꯅꯤꯗ꯭ꯔꯥ
ꯍꯣꯏ ꯑꯁ ꯈꯪꯗ
ꯁꯨꯃꯥꯏꯅ ꯉꯝꯒꯅꯤ ꯁꯤꯁꯦ
ꯎꯝ
ꯏꯕꯅꯤꯒꯤꯆꯠ ꯈ꯭ꯔꯗꯤ ꯁꯥꯡꯉꯤꯀꯣ ꯑꯗꯨ ꯃꯔꯥ ꯃꯔꯥꯡꯗ ꯑꯗꯨꯃꯥꯏꯅ ꯁꯪꯕ꯭ꯔꯥ
ꯈꯪꯗꯦ ꯑꯩꯗꯤ ꯑꯩꯗꯤ ꯑꯗꯨꯝ ꯊꯝꯕꯅꯤ ꯑꯅ
ꯍꯣꯏ ꯑꯗꯨꯝ ꯍꯣꯏꯣꯏ ꯑꯁꯦꯡꯗꯤ ꯃꯊꯟꯇ ꯇꯣꯛꯀꯗꯕꯅꯦꯕ
ꯑꯣ
ꯈꯔ ꯈꯔ ꯆꯥꯡꯅꯤ ꯑꯗꯨꯝ ꯊꯝꯃꯗ ꯃꯊꯟꯇꯗ
ꯑꯣꯀꯦ ꯑꯣꯀꯦ
ꯀꯩꯅꯣ ꯑꯩꯈꯣꯏꯅ